ꯍꯜꯂꯣ ꯇꯥꯔꯦ ꯇꯥꯔꯦ ꯀꯦꯗꯧꯔꯝꯃꯤꯒ‌ꯦ
ꯐꯃꯨꯡ ꯆꯪꯉꯦ ꯇꯨꯝꯃꯅꯤ ꯅꯪꯗꯤ
ꯂꯧ ꯑꯩꯁꯨ ꯇꯨꯝꯃꯤꯌ‌ꯦ
ꯆꯥꯛꯀ ꯆꯥꯔꯕꯣ
ꯆꯥꯛ ꯑꯩꯁꯤ ꯆꯥꯅꯤꯡꯗꯅ ꯆꯥꯗ꯭ꯔꯦꯗ
ꯀꯩꯒꯤ ꯆꯥꯗ꯭ꯔꯤꯕ
ꯅꯪꯅ ꯄꯤꯖꯗꯕꯩ ꯆꯥꯗ꯭ꯔꯤꯕ
ꯅꯣꯏ ꯃꯥꯅ ꯎꯇꯤ ꯊꯣꯡꯍꯧꯗꯥꯏꯅꯦ
ꯑꯗꯨ ꯅꯪꯅ ꯏꯟꯗ꯭ꯔꯝꯅꯤ ꯆꯥꯗ꯭ꯔꯦꯗꯅ
ꯈꯥꯏ ꯋꯥꯅꯤ
ꯇꯨ ꯅꯪ ꯏꯜꯂꯗꯤ ꯆꯔꯣꯏꯗ꯭ꯔꯥ
ꯀꯗꯤ
ꯀꯗꯥꯗ ꯍꯥꯏꯗꯒ ꯇꯧꯔꯤꯔꯤꯕꯗꯣ ꯅꯪ ꯅꯪ ꯇꯅꯨꯗ ꯍꯥꯏ ꯇꯅꯨꯗ ꯇꯩꯅꯣꯗ ꯍꯥꯏꯗꯔꯤꯕꯔꯕ ꯅꯪꯒꯤ ꯑꯉꯥꯡꯗꯨꯅ ꯑꯩꯉꯣꯟꯗ ꯏꯔꯥꯡ ꯇꯧꯁꯜꯂꯛꯑꯦꯕꯅ ꯑꯁ ꯆꯨꯝꯝ ꯑꯩꯕꯤꯕ ꯌꯥꯗ꯭ꯔꯤ ꯋꯥꯅꯤ ꯂꯩꯇꯣꯟꯗ ꯄꯛꯏ ꯋꯥꯅꯤ ꯀꯩꯅꯣ ꯅꯍꯥꯟꯗꯝꯗ ꯍꯧꯖꯤꯛ ꯍꯪꯒꯦ ꯇꯧꯔꯝꯕꯗꯣ ꯑꯣ ꯍꯤꯃꯥ ꯍꯤꯃꯥ ꯆꯉ ꯇ꯭ꯔꯤꯔꯤꯕꯣ
ꯑꯩꯈꯣꯏ ꯃꯥ ꯇꯨꯝꯈ꯭ꯔꯦꯗ ꯉꯁꯥꯏꯅ ꯃꯥꯗꯣ ꯂꯨꯍꯣꯡꯕꯒꯤ ꯊꯕꯛ ꯈꯔ ꯇꯧꯔꯨꯕꯩ ꯋꯥꯗꯅ
ꯑꯗꯣ ꯑꯩꯅ ꯍꯥꯏꯁꯦ ꯃꯣꯏ ꯃꯊꯛ ꯇ ꯃꯈꯥꯁꯤꯗ ꯄꯨꯟꯅ ꯌꯦꯡꯉ ꯁꯨꯝ ꯀꯦꯝꯎꯗ꯭ꯔꯥ
ꯑꯩ ꯌꯦꯡꯗꯦ
ꯑꯁ ꯑꯩ ꯀꯔꯤꯝꯇ ꯊꯥꯕꯤꯔꯨꯔꯣ ꯍꯣꯏ ꯉꯥꯏꯥ ꯀꯩꯅꯣꯝ ꯊꯥꯕꯤꯔꯛꯀꯦ ꯀꯩꯅꯣꯝ ꯍꯪꯒꯦ ꯇꯧꯔꯝꯕꯅꯦ ꯑꯩꯁꯦ ꯑꯣ ꯐꯃꯨꯡ ꯄꯨꯟꯕ꯭ꯔꯕ ꯑꯍꯥ ꯐꯃꯨꯡ ꯄꯨꯜꯂꯤꯔꯕ
ꯎꯝ
ꯎꯝ ꯎꯝ ꯈꯣꯡꯆꯨꯞ ꯊꯥꯎ ꯈꯣꯡꯆꯞ ꯈꯣꯡꯆꯨꯞ ꯍꯥꯏꯗꯅ ꯁꯥꯟꯅꯈꯤꯗ
ꯑꯗꯨꯝ
ꯑꯁ ꯈꯣꯡꯁꯨ ꯒ ꯈꯣꯡꯆꯨꯞꯀꯤ ꯃꯥꯟꯕ ꯑꯃ ꯃꯤꯊꯥꯏ ꯑꯃ ꯂꯩꯔꯕꯗꯤ ꯍꯥꯎꯕ ꯌꯦꯉꯣꯊꯥꯏ
ꯀꯔꯤ ꯃꯤꯊꯥꯏ
ꯑꯗꯨ ꯅꯦꯅꯦꯒꯤ ꯃꯦꯅꯤꯐꯦꯛꯆꯔꯁꯦ ꯍꯧꯛ ꯇ꯭ꯋꯦꯟꯇꯤ ꯇ꯭ꯋꯦꯟꯇꯤ ꯁꯤꯛꯁ ꯑꯣꯏꯕ ꯇꯥꯔꯒꯗꯤ ꯄ꯭ꯂꯁ ꯐꯣꯔ ꯅꯥꯏꯟꯇꯤꯟ ꯅꯥꯏꯟꯇꯤ ꯐꯣꯔ ꯅꯥꯏꯟꯇꯤꯟ ꯅꯥꯏꯟꯇꯤ ꯐꯣꯔꯗ ꯑꯣꯏꯔꯥ
ꯅꯥꯏꯟꯇꯤꯟ ꯅꯥꯏꯟꯇꯤ ꯐꯥꯏꯚ
ꯑ ꯇ ꯅꯥꯏꯟꯇꯤꯟ ꯅꯥꯏꯟꯇꯤ ꯐꯥꯏꯚꯀꯤ ꯃꯦꯅꯤꯐꯦꯛꯆꯔꯅꯦꯕ ꯅꯠꯇ꯭ꯔꯥ ꯅꯪꯁꯦ ꯅꯪꯁꯦ ꯀꯥꯏ ꯆꯠꯂꯦ ꯍꯅꯕꯤꯁꯤꯗ ꯍꯅꯕꯤ
ꯍꯥꯎ ꯍꯦ ꯑꯅꯦ ꯍꯥꯏꯦꯖꯅꯤ
ꯀꯦꯗꯕ ꯑꯁ ꯑꯁ ꯇꯨꯔꯝꯅꯤ ꯈꯪꯉꯦ ꯇꯨꯔꯝꯅꯤꯕ ꯅꯥꯟꯊꯣꯔꯝꯅꯤꯕ ꯁꯦꯟꯗꯟꯗ ꯈꯨꯒꯥ ꯌꯥꯎꯗꯕꯅꯤꯅ
ꯅꯣꯏꯒꯤ ꯅꯣꯏꯒꯤ ꯑꯦꯛꯁꯂꯦꯟꯁꯇꯨꯗ
ꯎꯝ
ꯂꯥꯛꯏꯕꯅꯤ ꯑꯗꯨꯝ ꯀꯣ ꯎꯝ
ꯅꯨꯡꯇꯤꯒꯤ ꯆꯠꯄꯥꯕ
ꯉꯇꯒꯤ ꯆꯠꯇꯦ
ꯃꯥꯅ ꯃꯥꯅ ꯎꯅꯁꯤ ꯍꯥꯏ ꯈꯨꯗꯤꯡ ꯑꯃ ꯆꯠꯂꯕ
ꯑꯍꯨꯝꯂꯛꯇꯪ ꯆꯪꯗ ꯉꯥꯏꯔꯤ
ꯑꯗꯣ ꯃꯥꯅ ꯎꯅꯔꯁꯦ ꯑꯩ ꯈꯨꯗꯤꯡꯒꯤ ꯆꯪꯉꯤꯔꯕ
ꯑꯗꯨꯗ ꯄꯨꯜ ꯀꯥꯞꯐꯝ ꯌꯥꯎꯋꯤꯗꯅ
ꯀꯗꯥꯏꯗ ꯄꯨꯜ ꯀꯥꯞꯐꯝ ꯂꯩꯕ ꯑꯗꯨꯗ ꯅꯪ ꯄꯨꯜ ꯀꯥꯞꯕ ꯍꯥꯏꯕ꯭ꯔꯣ
ꯑꯩꯗꯤ ꯍꯩꯇꯦꯕ ꯃꯣꯏ ꯀꯥꯞꯄꯒ ꯑꯩꯗꯤ ꯐꯝ ꯑꯗꯨꯝ ꯂꯩ
ꯀꯜꯗꯤ ꯐꯦꯕ꯭ꯔꯥꯅꯦꯍꯦ
ꯑꯉꯥꯡꯅꯤꯅ ꯃꯣꯏꯅ ꯁꯥꯟꯅꯔꯒ ꯂꯩꯔꯦ ꯑꯩꯅ ꯍꯜꯂꯤꯕ
ꯀꯨꯟꯗ ꯐꯦꯕꯋꯥꯔꯤꯅꯦ ꯀꯥꯞꯄꯨꯕ ꯌꯥꯕ꯭ꯔꯕ ꯃꯣꯏꯒꯁꯨ
ꯌꯥꯏꯦꯏ ꯍꯩꯇꯌꯦꯦ
ꯑꯦ ꯇꯝꯕꯤꯔ ꯂꯣꯏꯔꯦ ꯀꯩꯅꯣ ꯀꯨ ꯀꯥꯕꯕꯨꯣ ꯑꯩ ꯂꯩꯁꯤꯗꯤ
ꯀꯩꯅꯣ ꯇꯧꯋꯦꯕ ꯎꯝ ꯑꯍꯥꯥꯟꯕꯅ ꯀꯩꯅꯣꯒꯤ ꯑꯃ ꯇꯥꯟꯊꯥ ꯕꯣꯂꯦꯖ ꯂꯩꯕꯗꯣ
ꯍ ꯐꯅꯤ ꯅꯪ ꯄꯨꯜ ꯇꯦꯕ ꯀꯌꯥꯝ ꯆꯥꯎꯒꯦ
ꯎ ꯃꯣꯏꯗꯣ ꯑꯅꯤꯔ ꯀꯩꯅꯣꯝ ꯊꯥꯒꯨꯝ ꯇꯧ
ꯑꯗꯣ ꯑꯗꯨꯗ ꯆꯥꯛꯀꯣ ꯄꯨꯜ ꯀꯥꯞꯄꯗꯤ ꯐ꯭ꯔꯤꯗ ꯀꯥꯞꯄ꯭ꯔꯕ
ꯀꯞ ꯀꯄꯝꯍꯦ ꯃꯣꯏ ꯃꯣꯏ ꯃꯣꯏ ꯀꯄ ꯀꯥꯞꯄꯦ ꯃꯃꯥꯟꯅꯕꯈꯩ ꯑꯩꯗꯤ ꯐꯝꯃꯒ ꯅꯠꯇꯦ ꯇꯦꯕꯜ ꯑꯅꯤꯔꯒꯩꯅꯝ ꯂꯩꯒꯅꯤ
ꯑ ꯀꯖ
ꯑꯗꯨꯒ ꯃꯄꯥꯟꯗ ꯐꯝꯐꯝꯁꯨ ꯂꯩꯕꯅꯦ ꯑꯗꯨꯒ ꯃꯊꯛ ꯃꯊꯛ ꯇ ꯈꯤꯇꯪ ꯃꯊꯛꯇ ꯀꯥꯐꯝ ꯑꯃꯁꯨ ꯍꯥꯞꯄꯤ ꯃꯆꯥ ꯑꯃ
ꯑꯁ ꯑꯩ ꯈꯪꯗꯦ ꯄꯨꯜꯁꯦ ꯑꯩꯅ ꯀꯥꯞꯄꯤꯁꯦ ꯃꯦꯟ ꯀꯦꯞ ꯑꯃ ꯀꯥꯞꯄꯦ ꯂꯤꯛ ꯕꯤꯂꯥꯠ ꯑꯃ ꯀꯥꯞꯄꯦ ꯃꯍꯨꯝ ꯑꯃ ꯀꯥꯞꯄꯦ
ꯊꯥꯔꯛꯀꯦ ꯃꯣꯏ ꯑꯗꯨꯗ ꯆꯪꯕꯒꯤꯅꯦ ꯃꯣꯏ ꯀꯥꯔꯠ ꯄꯤꯔꯛꯑꯦꯕ
ꯑꯥ ꯅꯪ ꯄꯨꯜꯒꯤ ꯐꯣꯇꯣꯒ ꯌꯥꯎꯕ ꯅꯝꯕ ꯂꯩꯕ꯭ꯔꯣ
ꯑꯩ ꯑꯩ ꯐꯣꯇꯣ ꯑꯝꯇ ꯅꯝꯗ꯭ꯔꯤꯍꯦ ꯏꯀꯥꯏꯁꯤꯩꯍꯦ ꯀꯥꯏꯗꯒꯤ ꯍꯥꯏꯗꯤ ꯑꯩ ꯅꯝꯗꯦꯍꯦ ꯃꯤ ꯁꯥꯟꯅꯕꯗꯣ ꯀꯃꯥꯏꯅ ꯅꯝꯗꯣꯏꯅꯣ
ꯃꯤ ꯑ ꯃꯣꯏ ꯑꯥꯏꯁꯤ ꯄꯦꯁꯇ ꯊꯪꯒ ꯆꯂ
ꯑꯩꯖꯤꯗꯒ ꯌꯥꯎꯕ꯭ꯔꯗꯤ ꯈꯪꯗꯦ ꯀꯥꯔꯇꯤ ꯄꯤꯔꯛꯑꯦ
ꯎꯝ
ꯑꯩꯗꯣ ꯑꯅꯤꯔꯛ ꯆꯪꯕꯒꯤ ꯌꯥꯝ ꯇꯣꯏꯅ ꯆꯪꯕꯗꯤ ꯀꯩꯅꯣ ꯇꯧꯋꯦ ꯍꯥꯏꯌꯦꯕ ꯃꯣꯏꯗꯣ ꯑ ꯀ ꯍꯥꯏꯦꯅꯤ
ꯑꯦꯗꯕ ꯅ ꯄꯣꯠ ꯀꯥꯞꯄꯤꯗꯨꯣ ꯐꯤꯔꯥ ꯐꯤ ꯅꯠꯇꯕ꯭ꯔꯁꯨ ꯍꯥꯏꯕ ꯉꯝꯗꯦ ꯅꯠꯇ꯭ꯔꯅ
ꯐ꯭ꯔꯤ ꯑꯣꯏꯔꯝꯃꯣꯏ ꯀꯃꯥꯏꯅ ꯐ꯭ꯔꯤ ꯑꯣꯏꯗꯣꯏꯅꯣ ꯀꯩ ꯐ꯭ꯔꯤꯒꯤ ꯊꯝꯒꯗ꯭ꯔꯣ ꯃꯤꯕꯣ
ꯐ꯭ꯔꯤ ꯍꯥꯏꯗꯤ ꯅꯪ ꯑꯃꯒꯤ ꯑꯗꯨꯗ ꯆꯪꯉꯒ ꯀꯩꯅꯣꯝꯃ ꯆꯥꯔꯒꯗꯤ ꯄꯨ ꯀꯥꯞꯐꯝ ꯐ꯭ꯔꯤ ꯑꯣꯏꯕ ꯂꯩꯌꯦ ꯑꯗꯨꯒꯤ ꯋꯥꯔꯤꯅꯤ ꯑꯩꯅ ꯍꯥꯏꯁꯦ ꯅꯠꯇ꯭ꯔꯒ ꯅꯣꯏꯅ ꯄꯨꯜ ꯀꯥꯞꯄ ꯀꯥꯟꯗ ꯅꯣꯏ ꯀꯣꯐꯤ ꯑꯃ ꯀꯩ ꯑꯃ ꯊꯛꯏꯔ ꯁꯤꯅꯦ
ꯅꯠꯇꯦ ꯎꯝ ꯑꯩ ꯀꯩꯅꯣ ꯍꯣꯏ ꯑꯩ ꯀꯣꯐꯤ ꯊꯛꯑꯒ ꯑꯩꯅ ꯆꯥꯔꯒ ꯐꯝꯃꯒ ꯂꯩꯔꯦꯗꯅ
ꯎꯝ
ꯃꯥꯅ ꯃꯃꯥꯟꯅꯕꯒ ꯀꯥꯞꯄꯒ ꯂꯩꯕ
ꯍꯥꯏꯕꯔꯕ ꯃꯗꯤ
ꯍꯩꯗꯅ ꯀꯥꯞꯄꯤ ꯑꫭꯏꯔꯝꯒꯅꯤ ꯀꯩꯅꯣ
ꯅꯪ ꯌꯦꯡꯗꯕ꯭ꯔꯣ ꯃꯅꯥ ꯀꯥꯞꯄ
ꯑꯩ ꯌꯦꯡꯗꯦ ꯍꫭꯏ ꯑꯃꯨꯛ ꯑꯃꯨꯛꯄꯨꯗꯤ ꯌꯦꯡꯈꯠꯂꯦ ꯑꯗꫭꯏꯁꯨ ꯐꯝꯃ ꯆꯪꯗꯦ ꯐꯝꯃꯒ ꯑꯗꯨꯝ ꯂꯩꯑꯕꯨ
ꯆꯪꯗ ꯀꯩꯅꫭ ꯑꯩꯅ ꯑꯩ ꯆꯪꯕꯩ ꯃꯥꯅ ꯀꯥꯞꯄꯗꯨ ꯕꯣꯜꯗꯣ ꯆꯪꯕ꯭ꯔꯥ ꯍꯪꯕꯅꯦ
ꯑꯩ ꯈꯪꯗꯦ ꯍꯥꯏꯕ
ꯀꯩ ꯂꯝꯗ ꯅꯨꯄꯥꯅꯣ
ꯑꯂꯥꯞꯄꯦ
ꯀꯩꯩꯅ
ꯂꯥꯞꯄꯦ ꯍꯥꯏꯕ ꯋꯥꯅꯤ ꯌꯥꯝ ꯅꯩꯕ ꯑꯉꯥꯡꯅꯦꯃꯤ ꯌꯣꯅꯦꯃꯤ
ꯀꯩ ꯇ ꯍꯗꯣꯏꯅꯕꯨ
ꯑ ꯑꯗꯨ ꯀꯣꯏꯔꯦꯡꯒꯩ ꯁꯣꯝꯗꯅꯦ ꯍꯥꯏ
ꯎꯅꯤꯕꯔꯕꯣ
ꯍꯥꯥ
ꯅꯤꯕꯔ
ꯑ ꯑꯗꯨꯁꯨ ꯑꯗꯣ ꯑꯗꯨꯃꯛꯇꯤ ꯍꯥꯏꯕ ꯌꯥꯗꯦ ꯀꯩꯒꯤꯅꯣ ꯍꯥꯏꯗꯤ ꯍꯧꯖꯤꯛꯀꯤꯗꯣ ꯃꯥꯗꯣ ꯌꯥꯝ ꯂꯦꯝꯃꯦ
ꯑꯥ ꯅꯪꯁꯨ ꯅꯨꯄꯤꯅꯤꯅ‌ꯦ ꯅꯤꯕꯤ
ꯍꯥꯏꯗꯤ ꯌꯦꯡꯕꯗ ꯆꯒꯠ ꯆꯒꯠꯀꯤ ꯍꯥꯏꯗꯤ ꯑꯉꯥꯡꯒꯤ ꯁꯛꯇꯣ
ꯏꯁ ꯑꯩꯈꫭꯗ ꯆꯒꯠ ꯆꯒꯠꯀꯤ ꯃꯤꯅꯤꯍ‌ꯦ
ꯃꯥꯗꯤ ꯆꯖꯒꯠ ꯆꯖꯒꯠꯀꯤ ꯁꯛꯇꯨ ꯑꯣꯏꯗꯦꯕ ꯍꯥꯏꯗꯤꯅꯦ ꯍꯥꯏꯗꯤ ꯌꯥꯝ ꯂꯦꯝꯃꯦꯕ ꯑꯍꯝꯕ ꯑꯍꯥꯝꯕ ꯑ ꯑꯍꯥꯟꯕ ꯃꯦꯁꯦꯁ ꯊꯥꯅꯕ ꯅꯨꯁꯦ ꯅꯨꯡꯗꯥꯡꯗ ꯃꯦꯁꯦꯁ ꯊꯥꯅꯩꯕꯀꯣ ꯑꯗꯨꯒ ꯃꯥꯁꯦ ꯅꯥꯡꯉꯥꯜꯂꯒ ꯑꯩ ꯂꯥꯛꯀꯦ ꯂꯥꯛꯀ‌ꯦ ꯍꯥꯏꯔꯛꯑꯦ ꯑꯗꯨꯒ ꯅꯨꯡꯗꯥꯡ
ꯆ
ꯅꯨꯡꯗꯥꯡꯋꯥꯏꯔꯝꯗ ꯂꯥꯛꯄ ꯅꯨꯃꯤꯠꯇꯣ ꯑꯗꯨꯏ ꯅꯨꯃꯤꯠꯇꯨꯗꯤ ꯃꯥꯁꯦ ꯑꯥ ꯀꯩꯅꯣ
ꯃꯕꯩ ꯂ ꯊꯁꯦ
ꯑ ꯈꯨꯡꯒꯥꯎ ꯑꯁꯥꯡꯕ ꯑꯃ ꯆꯦꯂꯑꯦ ꯑꯗꯨꯒ ꯐꯨꯔꯤꯠꯇꯣ ꯌꯥꯝꯅ ꯀꯩ ꯍꯥꯏꯅꯤ
ꯑꯗꯨ ꯈꯛꯇꯅꯦ
ꯑꯗꯨꯏ ꯅꯨꯃꯤꯠꯇꯨ ꯃꯥꯗꯣ ꯑꯣ ꯁ꯭ꯋꯦꯇꯔ ꯂꯤꯜꯂꯛ ꯃꯥꯜꯂꯦ ꯍꯣꯏ ꯁ꯭ꯋꯦꯇꯔ ꯂꯤꯠꯂꯛꯑꯦꯕꯀꯣ ꯌꯥꯝ ꯁꯥꯗ꯭ꯔꯤꯀꯥꯟꯒꯤ ꯑꯣꯏꯕꯒꯤ ꯁ꯭ꯋꯦꯇꯔ ꯂꯤꯠꯂꯛꯑꯦ ꯑꯗꯨꯒ ꯑꯅꯤꯔꯛ ꯁꯨꯕꯗꯨꯅ ꯃꯥꯁꯦ ꯑ ꯑꯩꯈꫭꯏꯁꯤ ꯀꯋꯥꯛꯀꯩꯊꯦꯜꯗ ꯃꯃꯥꯟꯅꯕ ꯂꯩ ꯆꯥꯛ ꯆꯥꯅꯕ ꯂꯩꯌꯦꯅ ꯍꯥꯏꯕꯒꯤ ꯃꯥꯗꯣ ꯑ ꯑ ꯆꯦ ꯂꯥꯛꯀꯦ ꯏꯃꯥꯟꯅꯕꯒꯩꯗꯣ ꯑꯁꯤꯗ ꯇꯦꯔꯥꯗ ꯃꯣꯏꯗꯣ ꯀꯥꯞꯄꯤꯌꯦ ꯑꯗꯣ ꯅꯪ ꯆꯠꯂꯨꯁꯤꯔꯥ ꯇꯧꯔꯦ ꯑꯩꯅ ꯍꯣꯏ ꯌꯥꯏꯌꯦ ꯂꯥꯛꯑꯣꯅ ꯍꯥꯏꯌꯦꯕ ꯑꯗꯨ ꯑꯩꯗꯣ ꯑ ꯑꯩ ꯒꯥꯔꯤ ꯃꯆꯥꯗ ꯑꫭꯏ ꯂꯥꯛ
ꯉꯥꯏꯈꯣ ꯉꯥꯏ ꯈꯔ ꯂꯦꯞꯄ ꯅꯪꯒꯤꯁꯦ ꯑꯦꯛꯁꯤꯂꯦꯟ ꯍꯥꯏꯕ
ꯍꯣꯏ
ꯃꯊꯪꯇꯤ ꯀꯔꯤꯅꫭ ꯒꯥꯟ ꯒꯥꯟ ꯇꯥꯁꯤꯜ ꯂꯛꯇꯔꯦ ꯂꯤꯔꫭ
ꯑꯗꯨꯗꯨꯅꯦ ꯃꯥꯅ ꯑꯩ ꯇꯣ ꯑ ꯀꯩꯅꯣ ꯒꯥꯔꯤ ꯊꯝꯐꯝ ꯒꯦ ꯏꯃꯥꯟꯅꯕꯒꯤ ꯕꯥꯏꯛꯇ ꯑꫭꯏꯅ ꯂꯥꯛꯀꯦ ꯍꯥꯏ ꯑꯗꯨ ꯅꯨꯃꯤꯠꯇꯨꯗꯤ ꯃꯥꯏ ꯍꯥꯄꯦꯟ ꯁꯦꯠꯂꯛꯑꯦꯕꯀꯣ
ꯎꯝ ꯅꯪꯅ ꯇꯣꯡꯉꯦ
ꯍꯣꯏ ꯃꯥꯏ ꯒꯥꯔꯤꯗꫭ ꯊꯝꯃꯝꯃꯒ ꯃꯃꯥꯟꯅꯕꯩ ꯕꯥꯏꯛꯇ ꯂꯥꯛꯑꯦꯕꯀꯣ ꯑꯗꯨꯒ ꯑꯗꯨ ꯅꯨꯃꯤꯠꯇꯨꯗꯤ ꯍꯥꯞꯄꯦꯟꯁꯜꯂꯦ ꯑꯍꯨꯝꯁꯨꯨꯕꯁꯤꯅ ꯑꯍꯨꯝꯁꯨꯕ ꯅꯨꯃꯤꯠꯁꯤꯅ
ꯏꯪ ꯏ
ꯄꯨꯔꯥ ꯍꯥꯏꯗꯤ ꯑ ꯃꯥꯗꯣ ꯋꯥꯏꯠ ꯄꯦꯟ ꯑꯃ ꯁꯦꯠꯂꯦꯕꯀꯣ ꯋꯥꯏꯠ ꯄꯦꯟ ꯑꯃ ꯁꯦꯠꯂꯦ ꯑꯗꯨꯒ ꯆꯝꯄꯜ ꯑꯃ ꯌꯥꯝꯅ ꯃꯁꯥ ꯌꯥꯝ ꯅꯥꯜꯂꯦ ꯆꯝꯄꯜ ꯑꯃ ꯇꯣꯡꯉꯦ ꯑꯗꯨꯒ ꯃꯦꯟ ꯁꯔꯠ ꯕ꯭ꯂꯨꯒ ꯋꯥꯏꯠꯀ
ꯑꯁ ꯅꯪꯁꯦ ꯐꯖꯅ ꯑꯣꯞꯁꯦꯁ ꯑꯣꯏꯔꯦ ꯑꯉꯥꯡꯁ‌ꯦ ꯂꯣꯏ ꯈꯪꯉꯦ ꯍ ꯑꯗꯨꯗ ꯊꯤꯗꯤ ꯍꯣꯏꯒ ꯍꯥꯏꯖꯤꯜꯂꯦ
ꯈꯨꯗꯥꯥꯡꯗꫭ ꯍꯥꯏꯗꯤ ꯈꯨꯗꯥꯡꯗꫭ ꯊꯦꯛꯀꯠꯂꯒ ꯑ ꯂꯤꯠꯄꯤꯗꯣ ꯈꯪꯕ꯭ꯔꯥ
ꯍꯥꯏꯔꫭꯅ‌ꯦ ꯍꯥꯏꯔꫭꯅ‌ꯦ
ꯈꯨꯗꯥꯡꯗꯣ ꯊꯦꯛꯀꯠꯂꯒ ꯂꯤꯠꯂꯦꯕꯀꯣ ꯑꯗꯨꯒ ꯁꯤꯜꯚꯔ ꯋꯥꯁ ꯑꯃ ꯁꯤꯌꯦꯕꯀꯣ ꯑꯗꯖ ꯑꯗꯨꯏ ꯅꯨꯃꯤꯠꯇꯨꯗꯤ ꯃꯁꯥ ꯈꯨꯅꯥꯟ ꯑꯃꯅꯤ ꯀꯣ ꯑꯉꯥꯡꯒ ꯃꯥꯟꯗꯦꯀꯣ ꯑꯩ ꯑꯗꯨ ꯅꯨꯃꯤꯠꯇꯨꯗꯤ ꯑꯉꯥꯡꯖꯦ ꯊꯤ ꯉꯥꯎꯕꯤꯅꯦꯕ ꯈꯪꯕ꯭ꯔꯥ
ꯑꯁ ꯑꯁ ꯅꯪ ꯑꯉꯥꯡꯗ ꯐꯅ ꯉꯥꯎꯔꯦ
ꯑ ꯑꯗꯨꯒꯤ ꯆꯠꯂꫭ ꯍꯦ ꯑꯗꯨ ꯅꯨꯃꯤꯠꯇꯨꯅ ꯂꯥꯁ ꯑꯗꯨ ꯅꯨꯃꯤꯠꯇꯨꯅꯦꯕꯀꯣ ꯑꯗꯨ ꯅꯨꯃꯤꯠꯇꯣ ꯑꯍꯨꯝ ꯁꯨꯕꯅꯦꯕꯀꯣ ꯑꯗꯨꯒ ꯅꯍꯥꯟ ꯌꯥꯏꯁꯀꯨꯜꯒꯤ ꯏꯁꯩ ꯇꯧꯕ ꯅꯨꯃꯤꯠꯇꯣ
ꯎꯝ
ꯑꯗ ꯏꯁꯩ ꯂꯥꯛꯀꯅꯤ ꯈꯣꯠꯀꯅꯤ ꯀꯩꯝ ꯍꯥꯏꯅꯕ ꯅꯠꯇꯦꯀꯣ ꯍꯥꯏꯗꯤ ꯏꯁꯩꯁꯦ ꯑꯩꯁꯨ ꯌꯦꯡꯐꯝ ꯊꯣꯛꯄ ꯑꯩꯒꯤ ꯏꯁꯩ ꯑꯗꯨꯝ ꯌꯦꯡꯉꯒ ꯂꯩꯌꯦꯕꯀꯣ ꯑꯗꯨꯒ ꯏꯅꯣꯁꯦꯟꯑꯥꯏꯁ ꯁꯛꯄꯩꯗ ꯂꯣꯏꯗꯣꯔꯕꯅꯤꯅ ꯏꯅꯣꯁꯦꯟꯑꯥꯏꯁꯇꯣ ꯁꯛꯄꯩꯗꯨꯗ ꯏꯃꯥꯟꯅꯕꯤꯅ ꯃꯊꯛ ꯀꯥꯈꯠꯂꯒ ꯌꯦꯡꯉꯨꯁꯦꯅ ꯀꯥꯈꯠꯂꯦꯕꯀꯣ ꯃꯊꯛꯋꯥꯏꯗ ꯍꯥꯏꯗꯤ ꯑꯗ ꯊꯦꯡꯅꯧꯋꫭꯅ‌ ꯇꯝꯕꯗꯣ ꯈꯪꯔꯥ ꯀꯩꯅꯣ ꯇꯧꯔꯒ ꯂꯩꯔꯝꯃꯦꯕ ꯍꯥꯏꯗꯤ ꯃꯇꯥꯏꯗ ꯂꯦꯞ ꯂꯩꯔꯝꯃꯦꯕꯀꯣ ꯃꯥꯁ ꯆꯪꯁꯤꯜꯂꯛꯑꯦ
ꯑꯣ
ꯑꯦ ꯅꯪ ꯏꯁꯩ ꯂꯥꯛꯏꯔꯣ ꯀꯅꯥꯒ ꯂꯥꯛꯏꯅꯣ ꯏꯁꯩ ꯏꯁꯩ ꯆꯠꯅꯤꯒꯁꯦ ꯀꯩꯝ ꯍꯥꯏꯔꯛꯇꯦꯅꯦ ꯈꯣꯠꯇ ꯑꯗꯨ ꯊꯧꯣꯔ ꯑꯗꯨꯒ ꯉꯥꯏꯍꯥꯛ ꯂꯦꯞꯄ ꯋꯥꯔꯤ ꯁꯥꯟꯅꯔꯦ ꯑꯗꯨ ꯅꯃꯤ ꯇ ꯎꯗꯤ
ꯑ ꯅꯪꯁꯦ ꯑꯉꯥꯡꯗꯨꯗ ꯅꯪꯒꯁꯨ ꯉꯥꯎꯔꯦꯗꯤ ꯅꯪ ꯀꯣꯏꯅꯕ ꯌꯥꯗ꯭ꯔꯤꯕ ꯁꯤꯅꯤ
ꯌꯥꯗꯦꯃꯤ ꯆꯍꯤ ꯇ꯭ꯋꯦꯟꯇꯤ ꯊ꯭ꯔꯤꯅꯦꯃꯤ ꯅꯪꯕꯣ
ꯇꯔꯔꯒꯦ ꯆꯍꯤ ꯇꯔꯦꯈꯛꯄꯨ ꯀꯩꯗꯅꯦ
ꯀ ꯌꯥꯗꯦ ꯀꯗꯥꯥꯏꯗꯒꯦ ꯃꯤ ꯍꯣꯏ ꯀꯩꯅꯣꯗꯕꯨ ꯃꯅꯤꯄꯨꯔꯒꯤꯗꯤ ꯃꯅꯤꯄꯨꯔꯗꯤ ꯅꯨꯄꯥꯅ ꯅꯨꯄꯥꯅ ꯅꯨꯄꯤ ꯑꯉꯥꯡ ꯂꯧꯕꯗꯤ ꯀꯩꯁꯨ ꯍꯥꯏꯅꯗꯦ ꯅꯨꯄꯤꯅ ꯅꯨꯄꯥ ꯑꯉꯥꯡ ꯌꯥꯝ ꯑꯉꯥꯡ ꯑꯣꯏꯕꯗ ꯂꯩꯕꯗꯤ ꯊꯤꯅ ꯍꯥꯏꯅꯤꯡꯉꯦ ꯍꯥꯏꯕ
ꯅ ꯇ ꯅꯄꯥꯟ ꯈꯪꯉꯣ ꯅ ꯑꯗꯨꯩꯅ ꯇꯧ ꯂꯩꯕ ꯑꯗꯨꯃꯥꯏꯅ ꯎ
ꯐꯔꯦꯁꯦ ꯊꯝꯃꯣ ꯆꯨꯝꯃꯁꯤꯒꯅꯥꯏ
ꯅꯥꯒꯅ